ꯇꯥꯏ ꯇꯥꯏ
ꯇꯥꯕ꯭ꯔꯣ
ꯑꯣꯏꯣꯏ ꯇꯥꯏ
ꯑ ꯍꯣꯏ ꯇꯥꯏꯌꯦ ꯑꯁ ꯇꯥꯏ
ꯀꯔꯤ ꯇꯧꯕ꯭ꯔꯣ
ꯎꯝ ꯍꯧꯕꯤꯛꯅꯅꯥ ꯇꯤꯗ ꯍꯂꯑꯦ
ꯑꯣ ꯃꯁꯤꯁꯨ ꯑꯃꯨꯛ ꯖꯤꯇꯤ ꯆꯠꯄ꯭ꯔꯣ
ꯍꯣꯏ ꯑꯗꯨꯗꯤ ꯍꯣꯏ ꯑꯗꯨꯝ ꯆꯠꯂꯦ
ꯎꯨꯡꯇꯤ ꯆꯥꯇ ꯃꯥꯂꯅ
ꯑ
ꯅꯨꯡꯇꯤ ꯆꯠꯄ ꯃꯥꯜꯜꯂꯤꯕ
ꯑꯥ ꯑ ꯀꯗ
ꯑꯁ ꯅꯨꯡꯇꯤ ꯆꯥꯄ꯭ꯔꯥ ꯍꯥꯏꯔꯒ ꯈꯪꯗꯦꯗ ꯍꯥꯏꯔꯒ ꯀꯔꯤꯒꯤꯔꯥ ꯑꯩꯅ ꯍꯥꯏꯕꯗꯤ ꯑꯦꯕ꯭ꯔꯤꯗꯦ ꯍꯥꯏꯕꯅꯤ ꯑꯦꯕ꯭ꯔꯤꯗꯦ ꯆꯠꯄ꯭ꯔꯥ
ꯑꯗꯤ ꯅꯗꯤꯟ ꯑ ꯋꯥꯏ ꯑꯦ ꯌꯥꯝꯗꯤ ꯋꯥꯗꯦ ꯑꯗꯨꯁꯨ ꯈꯔꯗꯤ ꯋꯥꯏ
ꯑꯁ ꯅꯪꯅꯄꯥꯥꯝꯕꯒꯤ ꯂꯥꯎꯕ ꯅꯠꯇ꯭ꯔꯣ
ꯑꯗꯨ ꯑꯗꯨ ꯅꯗꯤꯤ ꯀꯔꯤ ꯍꯥꯥ
ꯀꯔꯤ ꯍꯥꯏꯔꯤꯕ
ꯅꯪ ꯀꯔꯤ ꯇꯕ꯭ꯔꯥ ꯇꯧꯔꯒꯜꯂꯤ
ꯑꯩ ꯍꯧꯖꯤꯛ ꯑꯩꯈꯣꯏ ꯒꯦꯁ ꯍꯥꯎꯁ ꯂꯩꯑꯦꯕ
ꯑ
ꯑꯗꯨꯗ ꯉꯁꯤ ꯆꯠꯂꯦ ꯚꯤꯖꯤꯠ ꯆꯠꯂꯦ ꯍꯧꯖꯤꯛ ꯑꯗꯨꯝ ꯂꯩꯥꯑꯦ ꯆꯥꯛ ꯆꯥꯔ ꯂꯣꯏꯔ ꯍꯜꯂꯛꯀꯦ ꯑꯗꯨꯅꯤ
ꯀꯔꯤꯃꯤꯊꯜ ꯆꯥꯏ
ꯆꯥꯗ꯭ꯔꯤ ꯍꯧꯖꯤꯛ ꯊꯣꯡꯉꯒ ꯂꯩ
ꯑꯣ ꯑꯣ ꯀꯩ ꯊꯣꯡꯕ꯭ꯔꯥ ꯑ
ꯉꯥꯁꯤꯁꯦ ꯑ ꯑꯣꯛ ꯃꯀꯣꯛꯇ‌ꯣ
ꯈꯪꯉꯤꯅ ꯑꯣꯛ ꯃ ꯑꯣꯛ ꯑꯣꯛ ꯃꯀꯣꯛꯗ‌ꯣ
ꯑꯣ ꯑꯣ ꯑꯣ ꯈꯪꯉꯤ
ꯇꯣ
ꯑꯣ ꯀꯅꯥꯅ ꯊꯨ ꯑ ꯀꯅꯥꯅ
ꯑꯩ ꯑꯃꯅ ꯑꯩꯈꯣꯏ ꯑꯩꯒꯤ ꯊꯣꯡꯗ‌ꯦꯗ
ꯑ
ꯑꯩꯗꯤ ꯆꯥꯅꯤꯡꯉꯥꯏ ꯈꯥꯛꯇꯅꯦ
ꯑꯗꯨ ꯑꯣꯛꯒꯤ ꯃꯈꯣꯡꯗ ꯍꯧꯕ꯭ꯔꯣ
ꯍꯣꯏ ꯍꯥꯎꯕꯅꯦ ꯑꯣꯛꯇꯗꯤ ꯑꯗꯨꯅ ꯃꯀꯣꯛꯅ ꯍꯦꯟꯅ ꯍꯥꯎꯕꯅꯦ
ꯑꯣ
ꯈꯣꯏꯗꯤ ꯉꯥꯁꯤ ꯀ꯭ꯔꯤ ꯏꯟꯁꯥꯡ ꯆꯥꯅꯤ
ꯃꯁꯤꯗꯤ ꯊꯥ꯭ꫪꯁꯗ‌ꯦ ꯌꯦꯟ ꯍꯣꯏ ꯊꯥ꯭ꯔꯁꯗꯦꯒ ꯁꯟꯗꯦꯗ ꯌꯦꯟ ꯄꯤꯌꯦ ꯑꯗꯨꯒ ꯁꯇ꯭ꯔꯗꯦꯗ ꯌꯦꯔꯨꯝ ꯄꯤꯌꯦ ꯆꯍꯤ
ꯅꯈꯣꯏ ꯔꯠ ꯀꯔꯤ ꯍꯥꯏꯁꯤꯅ ꯔꯠꯇꯤꯟꯗꯤꯌꯥ ꯐꯅ ꯌꯥꯝ ꯐꯥꯏꯅ
ꯍꯣꯏ ꯌꯥꯝ ꯐꯩ ꯑꯗꯨꯁꯨ ꯍꯥꯎꯇꯦ
ꯍꯥꯎꯇ‌ꯦ ꯅꯈꯣꯏ ꯅꯈꯣꯏꯅ ꯊꯣꯡꯕꯗꯤ ꯅꯈꯣꯏꯅ ꯊꯣꯡꯕꯗꯤ ꯌꯥꯗ꯭ꯔꯦ ꯏꯁꯥ ꯏꯁꯥꯅ
ꯍꯥ ꯍ‌ꯣꯏ ꯌꯥꯗꯦ ꯍꯣꯏ ꯌꯥꯗꯤ ꯑꯗꯨꯗꯤ
ꯑꯣ ꯑꯗꯨꯗꯤ ꯕꯥ꯭ꯔꯗꯤꯒꯨꯝꯕꯁꯨ ꯕꯥ꯭ꯔꯗꯤꯒꯨꯝꯕꯁꯨ
ꯕꯥ꯭ꯔꯗꯦꯒꯨꯝꯕ ꯂꯩꯗꯤ ꯄꯥ꯭ꯔꯃꯤꯁꯟ ꯍ‌ꯣꯏ ꯄꯥꯔꯃꯤꯁꯟ ꯈꯪꯉꯒ ꯎꯝ
ꯑꯣ ꯐꯥꯔ‌ꯦꯅꯦ ꯑꯗꯨꯗꯤ
ꯎꯝ
ꯅ‌ꯣꯡ ꯆꯨꯕ꯭ꯔꯥ ꯆꯨꯗꯕ꯭ꯔꯥ ꯅꯈꯣꯏ ꯃꯐꯝ
ꯅꯁꯥꯗꯤ ꯈꯔ ꯁꯨꯏꯦ ꯍꯧꯖꯤꯛꯇꯤ ꯁꯨꯗꯦ
ꯑꯣ ꯁꯥꯕ꯭ꯔꯥ ꯅꯠꯇ꯭ꯔꯥ ꯑꯏꯪꯕ꯭ꯔꯥ ꯍꯧꯖꯤꯛ
ꯑ ꯍꯧꯖꯤꯛꯇꯤ ꯁꯥꯏ ꯑꯦ
ꯁꯤꯒꯗꯨꯇꯤꯂ ꯃꯒ ꯁꯥꯏꯦ ꯂꯕꯒꯤ ꯁꯥꯏ ꯅꯪ ꯅꯈꯣꯏꯒꯤꯗꯤ ꯅꯣꯡ ꯆꯨꯝꯕ꯭ꯔꯥ
ꯑꯁ ꯌꯨꯝ ꯐ꯭ꯔꯦꯁ ꯌꯨꯝ ꯐ꯭ꯔꯦꯁ ꯑꯣꯏꯕꯅꯦ ꯉꯁꯤꯗꯤꯀꯣ ꯑꯩꯁꯤꯒꯣ
ꯑꯥ
ꯑꯣꯏꯕꯅ ꯑꯗꯨꯝ ꯅꯨꯡꯉꯥꯏ ꯍꯧꯖꯤꯛꯁꯨ ꯌꯥꯝ ꯏꯪꯉꯒ ꯑꯗꯨꯝ ꯅꯨꯡꯉꯥꯏꯕ ꯑꯗꯨ ꯖꯪꯒꯥꯜꯗ ꯑꯃꯨꯛ ꯂꯥꯏꯕꯒꯤꯀꯣ
ꯎꯝ ꯎꯝ
ꯑꯩꯈꯣꯏ ꯑꯩꯈꯣꯏ ꯖꯪꯒꯜꯗꯅꯦꯕ ꯍꯧꯖꯤꯛ ꯂꯥꯛꯏꯕꯁꯦ
ꯑ
ꯑꯗꯨꯗꯤ
ꯑ
ꯏꯤ ꯏꯪꯁꯨ ꯏꯉꯦ ꯀꯔꯤ ꯃꯈꯣꯟꯁꯨ ꯇꯥꯗꯦ ꯍꯧꯩꯗꯤ
ꯑ ꯀꯔꯤ ꯏꯟꯁꯥꯏ ꯁꯤꯀꯗꯒꯦꯁꯨꯣ
ꯍꯣꯏꯣꯏ ꯑꯗꯨ ꯑꯃꯈꯛꯇꯅꯤ ꯇꯥꯕꯁꯦ ꯘꯔꯤ ꯃꯈꯣꯟ ꯑꯗꯨꯒꯨꯝꯕꯗꯤ ꯍꯥꯏꯕꯗꯤ ꯑꯩꯈꯣꯏꯗꯤ ꯂꯝꯕꯤ ꯃꯅꯥꯛꯇ ꯂꯩꯕꯒꯤ ꯒꯥꯔꯤ ꯃꯈꯣꯟ ꯀꯣ ꯑꯩꯈꯣꯏ ꯌꯨꯝꯗꯗꯤꯀꯣ ꯂꯝꯕꯤ ꯃꯅꯥꯛꯇ ꯌꯨꯝ ꯂꯩꯕꯒꯤ ꯒꯥꯔꯤ ꯃꯈꯣꯠ ꯌꯥꯝ ꯇꯥꯕ ꯑꯗꯨ ꯍꯧꯖꯤꯛꯇꯤ ꯀꯩꯁꯨ ꯇꯥꯗꯦ ꯁꯥꯏꯠꯀꯨꯝꯕ ꯀꯔꯤ ꯀꯔꯤꯔꯥ ꯖꯪꯒꯜꯗ ꯂꯩ ꯑꯗꯨꯒꯨꯝꯕ ꯀꯣꯟ ꯈꯥꯛꯅꯦ
ꯅꯥꯟ ꯑꯦꯜꯣ ꯂꯥꯏꯕ꯭ꯔꯥ
ꯍꯣꯏ ꯍꯣꯏ ꯃꯄꯥꯟ ꯍꯣꯏ ꯂꯣꯟꯅꯤ
ꯑ ꯀꯤꯕ꯭ꯔꯥ ꯑꯗꯨꯗꯤ ꯑ ꯑꯗꯨ ꯑꯩꯈꯣꯏꯒꯤ ꯔꯨꯝ ꯑ
ꯇꯦꯔꯦꯁ ꯇꯦꯔꯦꯁꯀꯨꯝꯕꯗ ꯀꯥꯔꯨꯅ ꯅꯪꯒꯤ ꯕꯦꯛꯒ꯭ꯔꯥꯎꯟ ꯐꯣꯟ ꯌꯥꯝ ꯊꯣꯛꯑꯏꯅ
ꯑ ꯏꯖꯦꯇꯦ ꯎ
ꯔꯨꯝꯗꯗꯤ ꯃꯤ ꯌꯥꯝ ꯂꯩꯌꯦꯦꯗ
ꯍꯣꯏ ꯃꯤ ꯑꯍꯨꯝ ꯂꯌꯦ ꯍꯧꯖꯤꯛꯅ ꯂꯌꯦ ꯃꯈꯣꯏꯁꯨ
ꯅꯈꯣꯏꯗꯤ ꯔꯨꯝ ꯑꯃꯗ ꯃꯤ ꯀꯌꯥ ꯀꯌꯥ ꯂꯩꯕ꯭ꯔꯥ
ꯑꯩꯈꯣꯏꯒꯤ ꯔꯨꯝꯗ ꯃꯤ ꯇꯔꯨꯛ ꯂꯩ
ꯑꯣ ꯁꯦꯄꯔꯦꯠ ꯁꯦꯄꯔꯦꯠꯗꯤ ꯄꯤꯔꯤꯀꯣ
ꯍꯥꯥ
ꯃꯊꯟ ꯃꯊꯟ ꯂꯥꯏꯅꯤꯡꯉꯥꯏꯒꯤꯗꯤ ꯄꯤꯗꯦ
ꯍꯥ
ꯃꯤ ꯑꯃ ꯑꯃꯈꯛꯇ ꯂꯩ ꯑꯣ ꯑꯣ ꯑꯣ
ꯔꯨꯝꯗꯤ ꯆꯥꯎꯋꯦ ꯑꯗꯨꯕꯨ ꯃꯤ ꯇꯔꯨꯛ ꯇꯔꯨ ꯇꯔꯨ ꯇꯔꯨ ꯅ ꯇꯔꯨꯠ ꯃꯔꯤ ꯇꯔꯦ
ꯑꯣ ꯑꯁ ꯑꯩꯗꯤ ꯑꯗꯨꯒꯨꯝꯕ ꯃꯤ ꯃꯤꯒ ꯁꯤꯌꯔ ꯇꯧꯕ ꯔꯨꯝꯗꯤ ꯑꯩꯗꯤ ꯂꯩꯕ ꯍꯩꯇꯦꯗ
ꯑ ꯐꯌꯦꯌꯦ ꯑꯗꯨꯝ ꯂꯩꯕꯒꯤ ꯐꯩꯌꯦ ꯍꯣꯏ ꯌꯥꯝ ꯏꯟꯖꯣꯏ ꯇꯧꯋꯦ ꯅꯨꯡꯉꯥꯏꯦ ꯂꯩꯕ ꯅꯨꯡꯉꯥꯏꯌꯦ
ꯃꯤꯒꯤ ꯁꯦꯀ꯭ꯔꯦꯠꯁꯨ ꯂꯣꯏꯅꯃꯛ ꯈꯪꯈ꯭ꯔꯦꯅ ꯑꯗꯨꯒꯤꯗꯤ ꯅꯠꯇ꯭ꯔꯣ
ꯑꯣꯏ ꯃꯅꯤ
ꯏꯛꯗꯤꯇꯤꯗꯤ ꯂꯩꯇꯦꯀꯣ
ꯅꯥꯏꯠ ꯗꯌꯨꯇꯤ ꯅꯥꯏꯠ ꯗꯌꯨꯇꯤꯗꯤ ꯑ ꯑꯣ ꯂꯣꯏꯔꯦ ꯂꯥꯁ ꯎꯤꯛ ꯅ ꯂꯣꯏꯔꯦ
ꯑꯗꯨꯗꯤ ꯇꯝꯕꯁꯨ ꯂꯣꯏꯈ꯭ꯔꯦꯀꯣꯅ
ꯑ ꯇꯝꯗꯤꯗꯤꯁ ꯑꯒꯁꯗꯥ ꯂꯒꯅꯤ
ꯑꯁ ꯑꯗꯨꯁꯨ ꯑꯗꯨꯒꯤꯗꯤ ꯑꯩꯁꯨ ꯊꯦꯡꯅꯕꯁꯨ ꯌꯥꯏꯅ ꯑꯃꯨꯛ ꯂꯥꯛꯑꯗꯤ
ꯑ
ꯍꯥꯏꯕꯗꯤ ꯖꯤꯅꯤꯝꯁ ꯅꯈꯣꯏ ꯂꯩꯕ ꯃꯐꯝꯗꯨꯗꯒꯤꯗꯤ ꯑꯩꯩꯅ ꯂꯩꯕ ꯃꯐꯝ ꯑꯗꯨꯝ ꯌꯥꯝ ꯗꯤꯁꯇꯦꯟꯁꯇ ꯌꯥꯝ ꯂꯩꯇꯦꯕ
ꯑ ꯑꯗꯨ ꯅꯥꯟ ꯂꯥꯏꯔꯤꯛ ꯇꯥꯏꯝꯕꯥ ꯂꯣꯏꯔꯕ꯭ꯔꯣ ꯍꯥ
ꯎꯝ ꯂꯣꯏꯗ꯭ꯔꯤ ꯑꯩꯁꯨ ꯅꯦꯛꯁ ꯏꯔ ꯂꯣꯏꯅꯦ ꯑꯩ ꯃꯦꯗꯀꯣ
ꯣꯜꯂꯣ
ꯂꯣꯏꯗ꯭ꯔꯤ ꯅꯦꯛꯁ ꯏꯔ ꯅꯦꯛꯁ ꯏꯌꯥꯔ ꯃꯦꯗ ꯂꯣꯏꯅꯤ
ꯑꯥ ꯑꯣꯁ ꯅ ꯀꯔꯤ ꯁꯇꯔꯤ ꯑꯣ ꯀꯔꯤ ꯑꯣꯅꯔꯁ ꯄꯦꯄꯔꯒꯤ ꯑ
ꯑꯩꯗꯤ ꯏꯁꯄꯣꯔꯠꯀꯤꯅꯦ ꯏꯁꯄꯣꯔꯠꯀꯤ
ꯑꯣ ꯏꯁꯄ ꯑꯣ ꯑꯣ ꯑꯣ ꯑꯅꯤ ꯈ
ꯈꯪꯕ꯭ꯔꯥ
ꯄꯝꯗꯦ ꯑꯩꯗꯤꯗꯤ ꯐꯤꯖꯤꯀꯦꯜ ꯏꯗꯀꯦꯁꯟꯅꯤ ꯄꯥꯝꯃꯦ
ꯀꯔꯤꯒꯤꯔꯤ ꯄꯥꯝꯕ
ꯀꯗ
ꯑꯩꯁꯨ ꯅꯪꯅ ꯇꯝꯕ ꯀꯣꯁꯇ ꯄꯥꯝꯗꯦ ꯎꯝ ꯍꯧꯖꯤꯛꯇꯤ ꯀꯅꯥꯒꯤ ꯃꯈꯣꯜꯁꯨ ꯀꯔꯤꯁꯨ ꯇꯥꯗꯦꯅꯦ
ꯑꯥ ꯍꯣꯏ ꯑꯥ ꯃꯄꯥꯟꯗ ꯂꯩꯌꯦ ꯑꯩ ꯀꯦꯔꯦꯁꯇ ꯂꯩꯌꯦ
ꯑꯁ ꯑꯩꯅ ꯉꯁꯥꯏ ꯇꯦꯔꯦꯁꯇ ꯀꯥꯔꯣ ꯍꯥꯏꯕꯒꯤ ꯀꯥꯕ꯭ꯔꯥ
ꯅꯠꯇꯦ ꯑꯩꯈꯣꯏ ꯉꯁꯥꯏꯒꯤ ꯑꯩꯈꯣꯏꯒꯤ ꯔꯨꯝꯃꯦꯗꯤ ꯂꯥꯛꯇꯦ ꯑꯗꯣ ꯍꯧꯖꯤꯛꯅ ꯂꯩ ꯑꯗꯨꯕꯨ ꯃꯈꯣꯏꯅ ꯌꯥꯝ ꯂꯥꯏ ꯂꯥꯏ ꯣꯄꯨ ꯇꯦꯔꯦꯁꯇ ꯀꯥꯈꯦ
ꯇꯦꯔꯦꯁ ꯀꯥꯔꯗꯤ ꯈꯔ ꯅꯨꯡꯉꯥꯏꯅ ꯈꯔ ꯐ꯭ꯔꯦꯁ ꯏꯌꯥꯔ ꯂꯥꯛꯑꯏꯅ
ꯍꯣꯏ ꯅꯨꯡꯉꯥꯏꯦ ꯍꯣꯏ
ꯄꯨꯡ ꯀꯌꯥ ꯁ꯭ꯋꯥꯏꯗ ꯅꯪ ꯋꯥꯔꯤ ꯁꯥꯔꯒ
ꯑꯅ
ꯑꯩ ꯀ ꯅꯨꯄꯥ ꯂꯩ ꯂꯩꯇꯦꯔꯦ ꯀ ꯅꯨꯄꯥꯗ ꯂꯩꯇꯦ
ꯍꯥꯥ
ꯑꯩꯗꯤ ꯑꯩꯒꯤ ꯅꯨꯄꯥꯗꯤ ꯂꯥꯏꯇꯦ
ꯀꯗꯥꯔꯤ ꯅꯪ ꯅꯨꯄꯥ ꯀꯣꯏꯔꯒ ꯈꯪꯉꯦꯗ
ꯍꯣꯏ ꯅꯨꯄꯥ ꯂꯩꯔꯗꯤ ꯈꯗꯗ ꯑꯗꯨꯗꯤꯗꯤ ꯇꯝꯕ ꯌꯥꯗꯦ
ꯑ
ꯎꯝ ꯃꯇꯝꯁꯨ ꯂꯩꯇꯦ ꯅꯨꯄꯥꯒꯤ
ꯍꯧꯖꯤꯛ ꯀꯣ ꯇꯧꯔꯛꯄ ꯂꯣꯏꯔꯗꯤ ꯑꯃꯨꯛ ꯅꯨꯄꯥꯗ ꯋꯥꯔꯤ ꯁꯥꯥꯏꯒꯦ ꯍꯥꯏꯕ ꯃꯥꯂꯦ
ꯌꯦꯅꯇꯤꯗ
ꯑꯖ ꯑꯩꯉꯣꯟꯗꯗꯤ ꯊꯦꯁꯦꯡ ꯇꯁꯦꯡꯅ ꯍꯥꯏꯌꯣꯗ ꯂꯣꯠꯀꯅꯨ ꯑꯩꯉꯣꯟꯗꯗꯤ ꯅꯨꯄꯥ ꯂꯩꯔꯝꯒꯅꯤꯗ ꯑꯩꯉꯣꯟ ꯑꯩ ꯅꯨꯄꯥ ꯑꯣꯏꯕꯒꯤ ꯅꯪ ꯑꯩꯉꯣꯟꯗ ꯀꯔꯤꯔꯥ ꯀꯔꯤ ꯂꯣꯠ
ꯃꯠꯇꯦ ꯑꯁꯤꯁꯝꯕ ꯂꯨꯄꯥ ꯂꯩꯥꯏꯔꯤꯗꯤ ꯂꯥꯏꯔꯤꯛ ꯇꯝꯕ ꯌꯥꯗꯦ ꯑꯗꯨ ꯃꯇꯝꯁꯨ ꯂꯩꯇꯦ ꯑꯩꯈꯣꯏꯒꯤꯗꯤ ꯂꯥꯏꯔꯤꯛꯁꯨ ꯏꯃꯥ ꯌꯥꯝ ꯂꯩ ꯑꯗꯨꯒꯤꯁꯨ ꯑꯗꯨꯝ ꯆꯠꯂꯦ ꯀ꯭ꯂꯁꯁꯨ ꯂꯩꯌꯦ ꯃꯇꯝꯁꯨ ꯂꯩ ꯌꯦꯌꯥꯁꯦ ꯍꯕꯅꯤ
ꯑꯗꯨꯒꯤ ꯑꯩꯅ ꯍꯥꯏꯅꯤꯡꯕꯗꯤ ꯅꯨꯄꯥꯁꯨ ꯀꯌꯥ ꯃꯣꯔꯦꯜ ꯁꯞꯄꯣꯔꯠꯁꯨ ꯂꯩꯕ ꯃꯇꯝ ꯂꯩꯌꯦꯅ ꯁꯁ
ꯤꯗꯤ ꯍꯥꯏꯒꯤ ꯐꯦꯃꯤꯂꯤ ꯅ ꯂꯩꯦ ꯐꯦꯃꯤꯂꯤꯗ ꯂꯩꯦ
ꯏꯁꯁ ꯋꯥꯔꯤ ꯅꯪ ꯃꯋꯥ ꯉꯥꯡꯕ ꯍꯔ ꯊꯥꯖꯗꯦ ꯅꯪ ꯊꯥꯖꯗꯦꯕ ꯅꯪ ꯑꯗꯨꯃꯥꯏ ꯍꯩꯒꯅꯤꯅ ꯈꯟꯕꯗꯣ ꯑꯗꯨ ꯐꯖꯅ ꯅꯪ ꯐꯖꯅ ꯋꯥꯔꯤ ꯁꯥꯏꯌꯦꯅ
ꯅꯪꯒꯤ ꯁꯥ ꯈꯪꯕ ꯎꯕ ꯃꯇꯝꯗꯗꯤ ꯑꯗꯨꯝꯕ ꯋꯥꯔꯤ ꯅꯪ ꯂꯣꯠꯀꯦꯅ ꯈꯟꯕꯅꯦ ꯑꯗꯨ ꯑꯣꯏꯔꯁꯨ ꯐꯖꯅ ꯅꯪ ꯂꯤꯔꯦ ꯊꯕ
ꯑ
ꯎ ꯄꯨꯡ ꯀꯌꯥꯗ ꯉꯔꯥꯡ ꯇꯣꯝꯕ꯭ꯔꯅ
ꯍꯥ
ꯃꯔꯔꯜꯗ
ꯑ ꯄꯨꯡ ꯔꯣ
ꯑꯣ
ꯇꯔꯧꯗ
ꯊꯦꯡꯅ ꯇꯨꯝꯕ ꯃꯥꯜꯂꯤꯅꯤ
ꯍꯣꯏ ꯂꯔ ꯏꯔꯒ ꯑꯦ ꯕꯥꯔꯣ ꯕꯥꯔꯣꯗꯤ ꯊꯝ ꯅꯠꯇꯦ ꯕꯥꯔꯣ ꯍꯣꯏ ꯕꯥꯔꯣꯗ ꯕꯥꯔꯣ ꯃꯈꯥꯏ ꯕꯣ
ꯑꯣ ꯐꯔꯦ ꯑꯗꯨꯗꯤ ꯍꯣꯔꯦꯟꯟꯅ ꯄꯥꯎ ꯐꯥꯎꯅꯔꯁꯤꯀꯣ
ꯍꯥ
ꯍꯣꯔꯦꯟꯦꯅꯥꯄꯥꯥꯎ